ꯁꯥꯏꯀꯣ ꯇꯥꯗ꯭ꯔꯥ ꯑꯣ ꯇꯥꯏꯌꯦ ꯑꯣ
ꯇꯥꯏꯒꯣ
ꯇꯥꯗꯕ꯭ꯔꯣ ꯍꯥꯏꯅ ꯈꯟꯕ ꯑꯧ ꯇꯥꯏꯌꯦ ꯑꯩꯗꯤ ꯇꯥꯏꯌꯦ
ꯑꯣ ꯑꯁ ꯅꯪ ꯃꯒꯣꯟꯁ ꯌꯥꯝ ꯄꯤꯛꯏꯅꯦ ꯀꯔꯤꯒꯤꯔ
ꯈꯪꯗꯦꯅꯦ
ꯍꯥꯥ
ꯑꯩꯒꯤ ꯏꯁ꯭ꯄꯤꯀꯔꯅ ꯑꯣꯏꯔꯝꯅꯦ ꯍꯧꯖꯤꯛꯁꯨ ꯄꯤꯛꯄ꯭ꯔꯥ
ꯑꯣ ꯈꯤꯇꯪ ꯄꯤꯛꯑꯦ ꯍꯣꯏ ꯌꯥꯝ ꯂꯥꯞꯅꯒꯨꯝ ꯈꯔ ꯇꯥꯕ
ꯇꯥꯕꯗꯤ ꯇꯥꯏꯌꯦꯀꯣ
ꯎꯝ ꯇꯥꯕꯗꯤ ꯇꯥꯏ
ꯑꯣ ꯇꯥꯗꯤ ꯌꯥꯔꯦꯅꯠꯇꯣ ꯅꯉꯩꯅ ꯍꯣꯏ ꯅꯪ ꯑꯣꯏꯅ ꯐꯖꯅ ꯉꯥꯡꯪꯂꯛꯑꯣ ꯑꯩꯒꯤꯗꯣ ꯏꯁꯄꯤꯀꯔꯅ ꯑꯣꯏꯔꯝꯅꯦꯕꯀꯣ ꯌꯥꯝ ꯌꯥꯝ ꯂꯥꯞꯅ ꯇꯥꯏꯌꯦꯅ ꯍꯦꯛꯇ ꯍꯥꯏꯔꯛꯑꯦꯕ ꯑꯗꯨꯝ ꯑꯩꯍꯥꯟꯗꯩꯗꯤ ꯑꯗꯨꯝ ꯌꯥꯔ ꯍꯔꯤꯌꯥꯅꯤ
ꯞ ꯑꯇꯣꯞꯄꯅꯁꯨ
ꯑꯧ ꯃꯤ ꯈꯔꯗꯤ ꯃꯤ ꯂꯣꯏꯅꯃꯛꯇꯤ ꯅꯠꯇꯦ ꯑꯗꯨ ꯃꯤ ꯈꯔꯗꯤ ꯑꯗꯨꯝ ꯍꯥꯏꯔꯛꯑꯦ
ꯎꯝ ꯑꯣ
ꯉꯥꯏꯍꯥꯛ ꯂꯩꯗꯤ ꯑꯗꯨꯝ ꯇꯥꯔꯅꯤ ꯍꯣꯏ ꯆꯥꯔꯦꯗ
ꯀꯩꯃꯦ ꯊꯅ ꯆꯥꯕ
ꯑꯜꯂꯨ ꯑꯥ ꯗꯥꯜꯒꯣ ꯏꯔꯣꯟꯕ ꯅꯣꯏ ꯅꯣꯏꯗꯤ
ꯍꯧꯈꯣꯏꯁꯨ ꯊꯝꯅꯦ ꯎꯥꯏ ꯂꯩꯇ
ꯑ ꯑꯁ ꯑꯗꯨ ꯑꯗꯨꯅ ꯍꯥꯎꯋꯦꯗ
ꯀꯗꯥꯏꯏꯅꯣꯗ ꯑ ꯌꯦꯟꯒ ꯌꯦꯡꯒ ꯀꯣꯕꯤ ꯀꯣꯕꯤ ꯍꯧꯕ ꯍꯥꯏꯁꯤꯗꯤ ꯍꯧꯥꯎꯅꯗꯦꯗ ꯎ
ꯑꯦꯁ ꯍꯥꯎꯋꯦ ꯍꯥꯏꯕꯗꯤ ꯑꯗꯨꯝ ꯎꯄꯥꯏ ꯂꯩꯗꯅ ꯆꯥ ꯝꯇꯤ ꯆꯥꯕꯗꯤ ꯌꯥꯗ꯭ꯔꯦ
ꯎꯝ ꯀꯩꯗꯧꯕ꯭ꯔꯣ ꯀꯩ ꯍꯣꯠꯅꯕ꯭ꯔꯥ
ꯑꯩꯈꯣꯏꯁꯦ ꯑꯉꯥꯡꯅꯩꯌꯦ ꯂꯥꯏꯔꯤꯛ ꯇꯝꯔꯤꯌꯦ
ꯑꯣ ꯀꯩ ꯀꯩꯀꯩ ꯊꯕꯛ ꯁꯨꯕ꯭ꯔꯣ ꯍꯧꯖꯤꯛꯇꯤ
ꯇꯕꯥꯛ ꯁꯨꯗꯦꯦ
ꯁꯨꯗꯦ
ꯍꯣꯏ
ꯑꯥ
ꯐꯪꯗꯦ
ꯃꯊꯟ ꯂꯩꯕ꯭ꯔꯣ
ꯃꯉ ꯍꯈꯣꯏꯗꯗꯥꯒ
ꯑ
ꯂꯩꯌꯦ ꯍꯧꯖꯤꯛꯇꯤ
ꯑꯣ ꯑꯩꯗꯤ ꯏꯇꯣꯝꯇ ꯂꯩꯌꯦꯦ ꯑꯩ ꯍꯧꯖꯤꯛ ꯏꯇꯣꯝꯇ ꯂꯩꯕꯀꯣ
ꯑ
ꯑꯗꯨꯒ ꯑꯩ ꯍꯧꯖꯤꯛ ꯑꯩꯕꯨꯗꯤ ꯑꯁ ꯁꯨꯝ ꯀꯦꯖꯤꯔꯦ ꯀꯩꯅꯣ ꯋꯥꯔꯗꯦꯟ ꯑꯣꯏꯔꯜ ꯂꯩ ꯍꯥꯏꯔꯦ
ꯍꯥꯥ
ꯋꯥꯔꯗꯦꯟ ꯑꯣꯏꯔꯒ ꯂꯩꯌꯦꯕ
ꯑꯋꯥꯔ ꯗꯦꯟ
ꯑꯣꯝ
ꯏꯁꯁ ꯑꯗꯨꯗꯤ ꯅꯪꯁꯨꯦ ꯌꯥꯝ ꯁꯥꯊꯤꯔꯝꯃꯦ
ꯑ
ꯌꯦꯕꯔꯦꯟ ꯂꯥꯏꯗꯤ ꯄꯥꯕ ꯆꯠꯂꯣꯏꯅꯦ ꯍꯥꯏꯗꯤ ꯂꯩꯣꯏꯔꯦ
ꯎꯝ ꯄꯁꯦꯂꯒ
ꯍ ꯀꯑꯦ ꯊꯝꯕꯅ ꯐꯔꯒꯗ꯭ꯔꯥ ꯈꯪꯗꯦ ꯑꯩ ꯊꯝꯃꯒꯦ
ꯑꯁꯦ
ꯑꯉꯥꯡ ꯑꯉꯥꯡ ꯑꯉꯥꯡ ꯂꯔꯤ ꯄꯥꯕ ꯆꯠꯂꯣ ꯍꯥꯏꯅ ꯍꯥꯏ ꯂꯩꯔꯦ ꯆꯍꯤ ꯆꯍꯤꯩ ꯂꯥꯛꯀꯅꯤ ꯍꯥꯏ
ꯍꯥꯏꯔꯣꯏꯗ ꯂꯩꯁꯕꯤꯉꯣꯟꯗ ꯍꯥꯏꯅꯈꯤꯕꯅꯤ
ꯏꯁ ꯅꯪꯒꯤ ꯀꯗꯣꯛꯁꯤꯗꯤ ꯃꯤ ꯀꯩꯅꯣꯒ ꯃꯜ ꯂꯑꯦ
ꯏꯠꯇꯅ
ꯑꯃꯃꯂꯅ ꯌꯨꯇꯌꯨꯕꯔ
ꯀꯅꯥ ꯑꯣꯏꯖꯗꯅꯦ
ꯏꯝꯐꯥꯜ ꯌꯨꯇ꯭ꯌꯕ ꯑꯃ ꯃꯥꯂꯥꯏꯅ ꯄꯥꯈꯪ ꯃꯁꯥꯛ ꯌꯥꯝꯌꯥꯝ ꯆꯪꯕꯗ ꯂꯣꯡ ꯆꯥ ꯍꯥꯏꯕꯗ ꯄꯤꯛꯀꯦ
ꯑꯩꯒꯤꯦ ꯂꯣꯡ ꯑꯩꯒꯤ ꯇꯟꯊꯥ
ꯑꯩꯀꯦ ꯂꯣꯡꯖꯥ
ꯑꯩꯒꯦ ꯂꯣꯡꯖꯥꯛ ꯑꯣ
ꯅꯪ꯭ꯔꯣ
ꯑꯩ ꯑꯣꯏꯔꯗꯤ ꯀꯃꯥꯏꯅ ꯇꯧꯗꯣꯏꯕ ꯁꯤꯌꯥ
ꯑꯣꯣ꯭ꯔꯥ ꯑꯣꯇꯣꯒ꯭ꯔꯥꯐꯤ ꯑꯣꯏꯅꯅꯅꯤꯔꯥ ꯀꯅꯤ
ꯎꯝ
ꯁꯣꯐꯤ ꯁꯣꯐꯤ ꯄꯅꯝꯗ ꯀꯥꯞꯀꯦ ꯑꯦ ꯃꯣꯏ ꯂꯀꯦ ꯏꯅꯀꯣ ꯑꯣꯏꯔꯝꯃꯣꯏꯗ ꯃꯥꯅꯗꯤ ꯑꯗꯨꯝ ꯍꯥꯏꯕꯤꯔꯨꯍꯦ
ꯎꯝ ꯐꯥꯒꯤ ꯇꯕ ꯋꯥꯅꯤꯗ ꯑꯩꯁꯨ
ꯐꯪꯉꯦꯗ ꯑꯩꯁꯨ ꯐꯈꯤ ꯇꯧꯋꯦ ꯍꯥꯏꯅ
ꯈꯔ ꯇꯪꯈꯥꯏ ꯅꯣꯛꯁꯤ ꯍꯥꯏꯕꯒꯤ ꯍꯥꯏꯔꯛꯄꯅꯦꯀꯣ
ꯍꯣꯏ ꯑꯗꯨꯅꯦ ꯅꯣꯛꯄꯅ ꯐꯩꯌꯦ
ꯎꯨꯝ
ꯅꯪ ꯅꯣꯛꯄꯗꯣ ꯅꯪ ꯅꯪ ꯑꯗꯨꯅꯦ ꯅꯪ ꯅꯣꯛꯄ ꯇꯥꯔꯒꯅꯦ
ꯑꯥ
ꯃꯥꯒꯤ ꯃꯁꯥ ꯑꯩ ꯑꯩꯒꯤ ꯀꯩꯅꯣꯗ ꯆꯪꯉꯦꯕ ꯑꯩꯒꯤ ꯋꯥꯈꯜꯗ
ꯋꯥꯈꯟꯗ ꯂꯥꯛꯑꯦꯕ
ꯃꯥꯒꯤ ꯅꯪꯒꯤ ꯃꯁꯛꯅꯅꯥꯗꯕ ꯃꯥꯒꯤ
ꯑꯣ ꯃꯥꯏ ꯋꯁꯥꯛ ꯑꯩ ꯃꯁꯛ ꯑꯣꯏꯔꯗꯤ ꯐꯥꯗꯣꯏꯅꯤꯅꯦ ꯁꯤꯌꯦꯁ
ꯈꯪꯗꯕꯒꯤ ꯀꯩꯅꯣ ꯉꯝꯗ꯭ꯔꯦ ꯑꯗꯣ ꯃꯥꯏ ꯃꯆꯥ ꯍꯩꯗꯂꯥꯛꯄꯗꯣ
ꯑꯩ ꯑꯩꯒꯤ ꯃꯁꯛ ꯑꯣꯏꯔꯗꯤ ꯑꯁ ꯀ ꯌꯥꯝ ꯅꯨꯡꯉꯥꯏꯒꯅꯤ
ꯅꯪꯒꯤꯗꯤ ꯈꯪꯉꯛꯒꯗꯕ ꯑꯩ ꯈꯪꯗꯕ ꯃꯊꯪꯗ
ꯑꯣꯊ ꯑꯗꯨꯝ ꯁꯤ
ꯑ ꯑꯗꯨꯅꯦ ꯍꯧꯖꯤꯛꯗꯤ ꯃꯥ ꯃꯥꯒꯤ ꯃꯁ ꯑꯗꯨꯝ ꯎꯔꯒ ꯂꯩꯔꯒꯦ
ꯎꯝ ꯃꯣꯏ ꯃꯈꯟ ꯎꯔꯨꯅꯨ ꯑꯩ ꯋꯥꯈꯅ ꯎꯔꫭ
ꯑꯗꯨ ꯎꯅꯕ ꯍꯣꯠꯅꯔꯁꯨ ꯅꯁꯛ ꯈꯪꯗꯕꯅꯤꯅ ꯉꯝꯗꯦꯕ
ꯑꯗꯨꯅꯦꯕ ꯃꯁꯛꯄꯨꯗꯤ ꯍꯣꯔꯦꯟ ꯑꯗꯨꯝ ꯍꫭꯔꯦꯟ ꯈꯪꯅꯔꯅꯤ ꯋꯥꯔꯨꯅꯨ
ꯅꯪꯁꯨ ꯑꯩ ꯆꯥꯛ ꯈꯪꯉꯝꯕꯣꯏꯅ ꯑꯗꯨꯝ ꯈꯟꯕꯗ ꯃꯁꯥꯛ ꯑꯗꯨꯃꯥꯏꯅ ꯇꯧꯔꯝꯅꯤ ꯍꯥꯏꯅ ꯈ ꯇꯧꯕꯗꯒꯤ
ꯍꯣꯏ ꯃꯁꯛ ꯃꯁꯛ ꯃꯁꯛ ꯈꯪꯗꯕꯅ ꯀꯣꯏꯕꯁꯤ ꯌꯥꯝ ꯅꯨꯡꯉꯥꯏ ꯍꯥꯏꯅꯤ
ꯑꯗꯨꯅꯦ ꯑꯗꯨꯅꯦ
ꯎꯝ
ꯅꯣꯛꯅꯤꯡ ꯅꯣꯛꯅꯤꯡꯕ ꯍꯥꯏꯔꯛꯄꯗꯀꯣ
ꯎꯝ ꯑꯁꯪꯕꯅꯦ ꯈꯪꯅꯗꯕꯒꯤ ꯈꯪꯅꯗꯕꯒꯤ ꯀꯣꯏꯅꯕꯁꯦ ꯃꯍꯥꯎꯁꯦ ꯌꯥꯝ ꯇꯣꯡꯉꯥꯜꯂꯤ ꯍꯥꯏꯌꯦꯕ
ꯅꯪꯁꯦ ꯅꯪꯁꯨ ꯇꯧꯔꯨꯔ ꯃꯥꯜꯂꯦꯗ
ꯅꯠꯇꯦ ꯑꯩ ꯇꯧꯗ꯭ꯔꯤꯕ ꯃꯤꯅ ꯍꯥꯏꯕ
ꯏꯁ ꯃꯤꯅ ꯍꯥꯏꯕꯗꯣ ꯃꯤꯅ ꯍꯥꯏꯕꯗꯣ ꯄꯪꯊ ꯊꯥꯖꯅꯨꯍꯦ
ꯊꯥꯖꯕꯩ ꯅꯠꯇꯦꯕꯀꯣ ꯃꯍꯥꯎꯁꯦ ꯌꯥꯝ ꯇꯣꯡꯉꯥꯜꯂꯦ ꯍꯥꯏꯌꯦꯕꯀꯣ ꯑꯩꯁ ꯨ ꯇ꯭ꯔꯥꯏꯗꯤ ꯇꯧꯅꯤꯡꯕ ꯑꯗꯨꯕꯨ ꯂꯩꯇꯕ
ꯁꯛ ꯁꯛ ꯈꯪꯗꯅ ꯀꯈꯣꯏ ꯅꯥꯕꯗꯨ ꯅꯣꯏꯕꯨ ꯄꯦꯟꯒꯗ꯭ꯔꯣꯅꯦ ꯃꯁꯥ ꯌꯥꯝ ꯊꯤꯔ ꯂꯩ ꯑꯃꯗꯤ
ꯑꯗꯨꯅꯦꯕ ꯐꯣꯇꯣꯗꯗꯤ ꯌꯥꯝ ꯐꯖꯅ ꯊꯥꯅꯩꯕꯀꯣ ꯑꯣ ꯍꯣꯏꯅꯦ ꯃꯣꯏ ꯁꯥꯒꯠꯄ ꯃꯪꯂꯥꯟꯗꯣ ꯌꯥꯝ ꯅꯨꯡꯉꯥꯏ ꯍꯥꯏꯇꯥꯕ
ꯑꯗꯨꯅꯦ ꯑꯗꯨ ꯊꯦꯡꯅꯥꯕ ꯅꯨꯃꯤꯗꯨꯗꯤ ꯀꯥꯏꯅꯥꯕ ꯇꯥꯕ ꯅꯠꯇ꯭ꯔꯣ ꯑꯗꯨ ꯌꯥꯝ ꯅꯨꯡ ꯍꯣꯛ ꯌꯥꯝ ꯅꯨꯡꯉꯥꯏꯔꯕ ꯅꯣꯏ ꯃꯇꯝ ꯁꯛ ꯈꯪꯅꯗꯅ ꯅꯨꯡꯁꯤꯅꯔꯛꯄ ꯃꯇꯝꯗꯣ
ꯑꯥ
ꯑꯗꯨ ꯀꯨꯏ ꯅꯨꯡꯁꯤꯔ ꯅꯨꯡꯁꯤꯅꯔꯛꯄꯗꯣ ꯊꯦꯡꯅꯕ ꯅꯨꯃꯤꯠꯇ ꯂꯣꯏꯅ ꯀꯥꯏ ꯅꯥꯕ ꯇꯥꯕ
ꯏꯁ ꯑꯗꯨꯃꯥꯏ ꯀꯥꯏꯅ ꯂꯣꯏ ꯀꯥꯏꯅ ꯍꯥꯏꯅ ꯄꯥꯎ ꯇꯥꯕ꯭ꯔꯅꯦ
ꯏꯁ ꯈꯩꯅꯥꯅꯤꯅ ꯁꯛ ꯁꯛ ꯐꯖꯔꯝꯗꯗꯤ ꯅꯣꯏꯁꯨ ꯅꯨꯡꯁꯤꯅꯦꯅ ꯐꯥꯎꯔꯣꯏꯕ
ꯑꯗꯨ ꯑꯗꯨ ꯑꯗꯨ ꯑꯗꯨ ꯅꯣꯏ ꯅꯨꯡꯁꯤꯕꯕꯁꯤ ꯁꯛꯇꯅꯤꯅꯦ ꯊꯃꯣꯏꯗ ꯅꯠꯇꯦꯅꯦ
ꯏꯁ ꯃꯤ ꯑꯌꯥꯝꯕꯗꯤ ꯁꯛꯇ ꯌꯦꯡꯕꯗꯨꯗꯤ ꯑꯩ ꯑꯩ ꯑꯩꯅꯤ ꯍꯥꯏ ꯀꯤꯅꯗꯤ ꯑꯥꯏꯁꯁꯨ ꯃꯤꯁꯣ ꯅꯥꯏꯖꯨ ꯑꫭꯏꯔꯝꯅꯤꯗ ꯅꫭꯏꯖꯨ ꯅꯣꯏꯁꯨ ꯆꯞ ꯃꯥꯟꯅꯥꯏꯗ ꯅꯠꯇ꯭ꯔꯣ ꯏꯁ ꯅꯨꯄꯤ ꯃꯁꯥꯛ ꯊꯤꯔꯗꯤ ꯅꯣꯏꯁꯨ ꯅꯨꯡꯁꯤꯕꯤꯔꯣꯏꯍꯦ
ꯑꯩꯗꯤ ꯁꯛꯇ ꯁꯛꯇ ꯁꯨꯡꯌꯦꯡ ꯌꯦꯡꯗꯦ ꯑꯩꯗꯤ ꯊꯃꯣꯏꯅꯨꯡꯒꯤ ꯋꯥꯗ ꯑꯁꯦ
ꯑꯗꯨꯗꯤꯅꯦ ꯅꯪ ꯍꯦꯛ ꯊꯦꯡꯅꯕꯗ ꯃꯣꯏ ꯊꯝꯃꯣꯏ ꯈꯪꯉꯨꯌꯦ ꯑꯗꯨꯒ ꯃꯁꯛ ꯈꯪꯅꯗꯕ ꯅꯨꯄꯤꯗ ꯅꯨꯄꯤꯒ ꯀ‌ꯣꯏꯅꯅꯤ ꯀꯥꯏꯅ ꯃꯁꯛ ꯑꯣ ꯊꯝꯃꯣꯏ ꯈꯪꯅꯤꯡꯉꯗꯤ ꯅꯪ ꯃꯣꯏ ꯃꯨꯟꯅ ꯈꯪꯕ ꯇꯥꯕꯅꯤꯅꯦ
ꯑꯗꯨꯗꯤ ꯀꯩꯅꯣ ꯊꯥꯖꯗꯦꯅ ꯏꯕꯅꯤ ꯇ꯭ꯔꯥꯏ ꯇꯧꯁꯤꯔꯣ
ꯑꯦ ꯅꯪꯒꯤꯁꯤꯗꯤ ꯂꯣꯏꯔꯦꯍꯦ
ꯑꯥꯏ ꯍꯣꯏ ꯅꯣꯛꯁꯦ ꯍꯥꯏꯅ ꯇꯧꯕꯅꯦꯍꯦ ꯏꯁ ꯂꯥꯟꯅꯒ ꯈꯟꯅꯨꯗ
ꯈꯪ ꯈꯜꯂꯤꯍ‌ꯦ ꯈꯪꯒꯦꯔꯣꯅꯦ
ꯎꯝ
ꯎ ꯑꯩꯁꯨ ꯑꯗꯨꯗꯤ ꯑꯩꯁꯨ ꯒ꯭ꯌꯥꯟ ꯇꯥꯏꯌ‌ꯦꯗ
ꯍꯣꯏ ꯅꯪꯕꯨꯗꯤ ꯒ꯭ꯌꯥꯟ ꯇꯥꯏ ꯈꯪꯉꯦꯕ ꯑꯩꯁꯨ
ꯑꯩꯈꯣꯏꯁꯨ ꯌꯥꯝ ꯇꯧꯔꯥꯛꯄꯅꯦ ꯑꯗꯨꯃꯥꯏꯅ ꯑꯦ
ꯑ ꯇꯧꯔꯛꯑꯗꯤ ꯅꯪ ꯃꯍꯥꯎ ꯂ‌ꯣꯏ
ꯇꯥꯏ ꯅꯠꯇꯦ ꯇꯧꯔ ꯇꯧꯔꯛꯑꯦ ꯍꯥꯏꯕꯗꯤꯀꯣ ꯑꯁꯤꯗ ꯊꯦꯡꯅꯕ ꯃꯤꯁꯦ
ꯑ
ꯑꯗꯨꯝ ꯈꯥꯏꯕꯗꯣ
ꯎꯝ ꯈꯥꯏꯅꯤ ꯍꯥꯏꯕꯗꯣ ꯑꯩꯗꯤ ꯃꯤ ꯑꯩꯗꯤ ꯃꯤ ꯈꯥꯏꯕ ꯍꯩꯇꯦꯀꯣ
ꯏꯁ ꯍꯧꯖꯤꯛ ꯈꯥꯏꯕꯗꯨꯗꯤ ꯀꯩꯗꯧꯔꯤꯅꯣ ꯀꯩꯗꯧꯔꯤꯅꯣ ꯍꯥꯏꯔꯒ ꯅꯪꯒꯤ ꯋꯥꯈꯜ ꯈꯜꯂꯤꯕ ꯍꯥꯏꯅ ꯀꯣ ꯑꯋꯥꯕꯣ ꯑꯗꯨꯗꯣ ꯈꯥꯏꯕ ꯍꯥꯏꯕ ꯅꯠꯇ꯭ꯔꯣ
ꯑꯩꯗꯤ ꯃꯤ ꯃꯤ ꯃꯤ ꯈꯥꯏꯕ ꯁꯨꯡꯂꯩ ꯂꯩꯇ꯭ꯔꯤ ꯑꯩ ꯄꯨꯟꯁꯤꯗ ꯑꯁꯦꯡꯕꯅꯦ
ꯑꯩ
ꯑꯗ‌ꯣ ꯑꯗꯣ ꯍꯧꯖꯤꯛ ꯍꯥꯏꯕꯁꯤꯡꯗꯤ ꯅꯪꯖ‌ꯦ ꯒ
ꯈꯥꯏꯕ ꯅꯠꯇꯦ ꯁꯤꯗꯤ ꯍꯧꯖꯤꯛꯀꯤꯅ‌ꯦꯀꯣ ꯁꯨꯝ ꯀꯩꯅꯣ ꯅꯨꯡꯉꯥꯏꯁꯤ ꯍꯥꯏꯕꯒꯤ ꯋꯥꯗꯣ ꯍꯥꯏꯕꯩ ꯋꯥꯅꯤ ꯈꯥꯏꯕ ꯅꯠꯇꯕ
ꯅꯨꯡꯉꯥꯏꯁꯦ ꯍꯥꯏꯅ ꯑꯗꯨꯝ ꯈꯥꯏꯕꯗꯣ ꯈꯥꯏꯕ ꯍꯥꯏꯕꯗꯤ ꯌꯥꯝ ꯑꯁꯦꯡ ꯇꯁꯦꯡ ꯇꯁꯦꯡꯅ ꯈꯥꯏꯕ ꯅꯠꯇꯦꯅꯦ ꯀꯩꯅꯣ ꯅꯪꯁꯨ ꯂꯩꯔꯦꯍ‌ꯦ ꯅꯪꯒꯤ ꯋꯥꯈꯟ ꯋꯥꯔꯗꯦꯟ ꯋꯥ ꯋꯥꯔꯗꯦꯅꯤ ꯍꯥꯏꯌꯦ ꯁꯤꯐꯥꯎ ꯈꯪꯗꯕ
ꯑꯁ ꯌꯥꯝ ꯍꯥꯏꯊꯤꯔ‌ꯦꯗ ꯑꯖ ꯁꯤꯁꯦ ꯌꯥꯝ ꯍꯥꯏꯊꯤ ꯍꯥꯏꯊꯤꯗ꯭ꯔꯤꯉꯩꯗ ꯊꯝꯕꯅ ꯐꯗꯧ ꯃꯥꯜꯂꯦ
ꯊꯥꯃꯣ ꯅꯪꯪ ꯃꯥꯡ ꯅꯪ ꯅꯪ ꯅꯪ ꯃꯥꯡꯖꯅꯤ ꯊꯥꯃꯣ ꯑꯩꯗꯤ ꯀꯩꯝꯇ ꯑꯩꯗꯤ ꯀꯥꯏꯗꯦ ꯃꯥꯡꯒꯗꯧꯕꯁꯦ ꯅꯪꯅꯦ ꯑꯩ ꯅꯠꯇꯦ
ꯑꯗꯨꯗꯤ ꯊꯝꯃꯔꯣꯏ
ꯏꯁ ꯊꯝꯃꯣꯗꯣ ꯊꯝꯅꯤꯡꯉꯗꯤ ꯊꯝꯃꯣꯗ
ꯊꯝꯍꯟꯅꯤꯡꯕꯔ‌ꯣ
ꯅꯠꯇꯦ ꯅꯪ ꯅꯪꯅ ꯊꯝꯒꯦ ꯍꯥꯏꯕꯩꯅꯦ ꯅꯪ ꯊꯝꯒꯦ ꯍꯥꯏꯔꯒ ꯑꯩꯅ ꯊꯝꯅꯨ ꯀꯣꯜꯗ‌ꯣ ꯊꯝꯃꯨ ꯊꯝꯃꯨꯅꯨ ꯍꯥꯏꯅ ꯑꯗꯨꯝ ꯍꯥꯏꯒꯗ꯭ꯔꯣ ꯋꯥꯔꯤ ꯁꯥꯈꯤꯁꯦ ꯍꯥꯏꯅ ꯊꯝꯅꯤꯡ ꯊꯝꯃꯅꯤ ꯍꯥꯏꯗꯤ ꯊ ꯍ‌ꯣꯏ ꯍꯣꯏ ꯊꯝꯃꯣ ꯊꯝꯃꯣ
ꯁꯤꯌꯥ ꯑꯩ ꯅꯪ ꯋꯥꯉꯥꯡ ꯈꯨꯉꯥꯡꯗꯤ ꯍꯩꯈ꯭ꯔꯦꯍꯦ
ꯍꯥꯍꯥ ꯑ ꯅ‌ꯣꯏ ꯀꯩ ꯅꯨꯄꯥ ꯌꯥꯝ ꯀ‌ꯣꯏꯔꯛ ꯃꯥꯜꯂꯦ ꯋꯥ ꯉꯥꯡꯕꯁꯤ ꯌꯥꯝ ꯍꯩꯌꯦ
ꯏꯁ ꯄ꯭ꯔꯤꯊꯤꯕꯤꯗ ꯋꯥ ꯑꯩꯈꯣꯏꯅ ꯋꯥ ꯉꯥꯡꯕ ꯇꯝꯕꯁꯦ ꯅꯨꯄꯥ ꯉꯥꯛꯇꯔꯣ ꯅꯨꯄꯥ ꯅꯪꯉꯣꯟꯗꯩ ꯇꯝꯗ꯭ꯔꯗꯤ ꯌꯥꯗꯕ꯭ꯔꯣ ꯑꯩꯈꯣꯏ ꯅꯨꯄꯤ ꯑꯩꯈꯣꯏ ꯅꯨꯄꯤꯗꯤ ꯎꯝ ꯎꯝ ꯎꯝ ꯎꯝ ꯑꯩꯈꯣꯏ ꯅꯨꯄꯤꯗꯤ ꯋꯥ ꯉꯥꯡꯕ ꯍꯥꯏꯗꯕꯒꯤ ꯇꯥꯏꯞꯇ
ꯑꯗꯨꯅꯦꯕ ꯅꯪꯗꯣ ꯅ ꯅꯪ ꯋꯥ ꯉꯥꯡꯕ ꯌꯥꯝ ꯍꯩꯕꯀꯣ
ꯎꯝ
ꯑꯗꯨꯒ ꯅꯪ ꯅꯨꯄꯥ ꯌꯥꯝ ꯀꯣꯏꯔꯛꯄꯒꯤ ꯑꯦꯛꯁꯄꯤꯔꯦꯟꯁꯗꯣ ꯂꯣꯏꯅ ꯈꯪꯕꯒꯤ ꯍꯩꯕ ꯋꯥꯅꯤ
ꯅꯪ ꯈꯟꯅꯤꯡꯕ ꯈꯜꯂꯣ ꯀꯩꯅꯣ ꯑꯗꯨꯕꯣ
ꯁꯤ ꯑꯁ ꯑꯩꯅ ꯇꯧꯗꯕꯗꯤ ꯋꯥꯗꯣꯏꯔ ꯍꯥ
ꯅꯨꯄꯥ ꯌꯥꯝ ꯀꯣꯏꯔꯝꯅꯤ ꯍꯥꯏꯅꯒ ꯈꯜ ꯈꯟꯅꯤꯡꯉꯦꯗꯤ ꯈꯜꯂꯣ ꯑꯁ ꯃꯥꯗꯤ ꯌꯥꯝ ꯆꯝꯃꯦ ꯍꯥꯏꯅ ꯈꯟꯅꯤꯡꯉꯦꯗꯤ ꯈꯜꯂꯣ ꯑꯗꯨꯗ ꯑꯩꯉꯣꯟꯗ ꯀꯥꯏꯒꯗꯕ ꯑꯝꯇ ꯂꯩꯇꯦ
ꯑꯗꯨꯗꯤ ꯅꯪ ꯀꯔꯤ ꯔꯟ ꯑꯗꯨ ꯅꯪ ꯑꯁꯦꯡꯕꯗꯣ ꯍꯥꯏꯔꯛꯑꯣꯅꯤ
ꯀꯔꯤ
ꯅꯪ ꯑꯁꯦꯡꯕ ꯍꯥꯏꯔꯛꯑꯣꯕ
ꯑꯁꯦꯡꯕ ꯍꯥꯏꯗꯤ
ꯀꯩꯅꯣ ꯀꯣꯏꯔꯛꯄ꯭ꯔꯥ ꯀꯣꯏꯔꯛꯇꯕ꯭ꯔꯥ ꯍꯥꯏꯕꯗꯣ
ꯏꯁ ꯀꯣꯏꯔꯛꯑꯦꯅ ꯅꯣꯏ ꯅꯣꯏ
ꯑꯥ ꯑꯩꯈꯣꯏꯗꯤ ꯀꯣꯔꯛꯇꯤꯗ ꯀꯗꯥꯏ ꯅꯨꯄꯤꯒ ꯂꯥꯏꯔꯤꯁꯤꯗ ꯏꯁꯥ ꯐꯥꯎ ꯁꯦꯟꯅꯕ ꯉꯝꯗ꯭ꯔꯦ
ꯍꯥꯏꯗꯤ ꯅꯣꯏ ꯅꯣꯏ ꯁꯤꯗꯤ ꯅꯨꯄꯤ ꯅꯨꯄꯤ ꯀꯣꯏ ꯅꯥꯔꯗꯤ ꯅꯨꯄꯤꯁꯦ ꯌꯥꯝ ꯁꯦꯟꯅꯒꯗꯕꯩ ꯇꯥꯏꯞꯇ
ꯑꯩ ꯑꯩꯗꯤꯒꯣ ꯅꯨꯄꯤ ꯀꯣꯏꯕꯁꯨ ꯍꯩꯇꯕ ꯑꯗꯨꯒꯤ ꯍꯪꯉꯁꯨ ꯍꯩꯇꯕ
ꯑꯁ ꯍꯩꯗꯦꯗ ꯑꯩꯁꯨ ꯍꯩꯗꯦꯗ
ꯅꯪ ꯍꯥꯏꯗꯁꯨ ꯅꯪ ꯀꯣꯏꯅꯕ ꯂꯩꯔꯕꯅꯤꯅ ꯍꯩꯔꯝꯅꯤꯗꯥ
ꯑꯉꯥꯡ ꯑꯣꯏꯔꯤꯉꯩꯗ ꯑꯩꯈꯣꯏꯗꯤ
ꯑꯉꯥꯡ ꯑꯣꯏꯔꯤꯉꯩꯗ ꯌꯤ
ꯏ ꯑꯉꯥꯡꯅꯦ ꯊꯥꯖꯗꯔꯗꯤ ꯇꯣꯛꯑꯣ ꯅꯥ ꯅꯪ ꯅꯪ ꯍꯣꯁꯇꯥꯜꯗ ꯅꯪ ꯍꯣꯁꯇꯥꯜꯗ ꯂꯩꯕꯗꯀꯣ
ꯎꯝ
ꯅꯪ ꯋꯥꯔꯗꯦꯟꯗꯧꯗꯣ ꯀ꯭ꯂꯥꯁ ꯍꯥꯏꯗꯤ ꯍꯥꯏ ꯁ꯭ꯀꯨꯜꯒꯤꯔꯣ ꯅꯠꯇ꯭ꯔꯒ
ꯍꯣꯏ ꯑꯁ ꯀ꯭ꯂꯥꯁ ꯇꯦꯟ ꯐꯥꯎꯕꯅꯤ ꯋꯥꯟ ꯇꯨ ꯇꯦꯟ ꯐꯥꯎꯒꯤꯅꯤ
ꯑꯗꯨꯗꯤ ꯑꯩꯈꯣꯏ ꯑꯩꯈꯣꯏ ꯑꯗꯨꯅꯦ ꯑꯩꯈꯣꯏ ꯂꯦꯡꯒꯥꯅꯤ
ꯅꯣꯏ ꯂꯦꯡꯒꯥ
ꯍꯣꯏ ꯋꯥ ꯉꯥꯡꯕ ꯍꯥꯏꯕꯗꯤꯀꯣ ꯆꯤꯟ ꯀꯥꯟꯕꯗꯨꯗꯤ ꯄꯣꯛꯄꯗꯒꯤ ꯑꯗꯨꯝ ꯍꯥꯏꯔꯛꯄꯗꯣ
ꯅꯣꯏꯗꯤ ꯑꯗꯨꯒꯤ ꯅꯠꯇꯦ ꯅꯣꯏ ꯅꯨꯡꯇꯤ ꯈꯨꯗꯤꯡ ꯇꯤꯒꯤ ꯈꯠꯅꯕꯒꯤ ꯍꯥꯏꯔꯛꯄ ꯑꯣꯏꯔꯝꯅꯦꯕ ꯅꯠꯇ꯭ꯔꯥ ꯆꯨꯝꯒ꯭ꯔꯦ
ꯍꯣꯏ ꯌꯨꯝꯗ ꯏꯁꯥꯎ ꯂꯥꯡꯕꯗꯣ ꯑꯗꯨꯗꯤ
ꯌꯨꯝꯒꯤ ꯅꯠꯇꯦ ꯌꯨꯝꯒꯤ ꯏꯥꯎꯁꯕꯨꯗꯤ ꯃꯔꯛ ꯃꯔꯛ ꯃꯔꯛꯇꯅꯦ ꯐꯣꯟꯗꯗꯤ ꯅꯪ ꯇ꯭ꯋꯦꯟꯇꯤ ꯐꯣꯔ ꯑꯋꯥꯔꯁ ꯁꯥꯟꯅꯒꯅꯤ ꯑꯗꯨꯗ ꯅꯨꯡꯇꯤꯒꯤ ꯈꯠꯅꯔꯗꯤ ꯑꯗꯨꯝ ꯍꯥꯏꯔꯛꯀꯅꯤ ꯍꯥ ꯑꯁꯤꯒꯤ ꯃꯇꯝ ꯂꯩꯔꯤ ꯀꯥꯟꯗ
ꯅꯪ ꯅꯪ ꯑꯗꯨꯗꯤ ꯉꯥꯏꯈꯣ ꯉꯥꯏꯈꯣ ꯉꯥꯏꯈꯣ ꯉꯥꯏꯈꯣ ꯑꯗꯨꯗꯤ ꯅꯪ ꯆꯍꯤ ꯀꯌꯥ ꯁꯨꯔꯦ ꯆꯍꯤ ꯍꯥꯏꯔꯛꯑꯣꯅꯦ ꯑꯥ ꯑꯁꯦꯡꯕ ꯍꯥꯏꯔꯛꯑꯣ ꯉꯥꯏꯍꯧ ꯑꯗꯨꯝ ꯍꯥꯏꯔꯛꯑꯣ ꯍꯥꯏꯕꯅꯦ
ꯑꯩꯗꯣ ꯇ꯭ꯋꯦꯟꯇꯤ ꯏ ꯏ ꯏ ꯏ ꯏ ꯀꯨꯝꯁꯤ ꯇ꯭ꯋꯦꯟ ꯇ꯭ꯋꯦꯟꯇꯤ ꯁꯤꯛꯁ
ꯑꯗꯨꯗꯩ ꯅꯨꯄꯤ ꯀꯣꯏꯔꯛꯇ꯭ꯔꯤ ꯀꯥꯏꯅ ꯊꯥꯖꯒꯗꯧꯕꯩ ꯇꯥꯏꯞꯗ ꯑꯉꯥꯡ ꯑꯉꯥꯡ ꯑꯣꯏꯔꯤꯀꯥꯟꯗꯁꯨ ꯀꯣ ꯑꯃꯔꯛ ꯇꯤ ꯑꯅꯤꯔꯥ ꯑꯣꯏꯔꯁꯨ ꯑꯃꯔꯥ ꯑꯣꯏꯔꯁꯨ ꯀꯣꯏꯗꯤ ꯀꯣꯏꯔꯛꯑꯅꯤ ꯍꯣꯏ ꯍꯥꯏꯔꯛꯑꯣ ꯍꯥꯏꯔꯛꯑꯣ
ꯑꯩ ꯍꯥꯏꯒꯦ